ꯔ꯭ꯔꯣ ꯆꯥꯛ ꯆꯥꯔꯕ꯭ꯔꯣ ꯆꯥꯔꯦ ꯍꯌꯦꯡ ꯊꯕꯛ ꯆꯠꯀꯦꯔꯣ ꯑꯩꯗꯤ ꯅꯪ ꯀꯦꯐꯦ ꯆꯠꯀꯗ꯭ꯔꯅ ꯍꯌꯦꯡ ꯈꯣꯏꯕ ꯆꯠꯁꯦ ꯑꯩꯅꯧ ꯍꯦꯛꯄ ꯑꯣꯏꯅ ꯄꯀꯣꯏ ꯀꯣꯏꯔ ꯂꯣꯔꯦ ꯑꯩꯕꯨꯗꯤ ꯎꯈꯨꯔꯦ ꯅꯪꯕꯨꯗꯤ ꯅꯪꯉꯦꯗꯅ ꯅꯨꯃꯤꯠ ꯌꯥꯝꯕ ꯅꯪꯗꯤ ꯌꯥꯝ ꯋꯥꯅꯤꯡꯉꯥꯏ ꯂꯩꯇꯦꯗꯤꯣꯦ ꯑꯩ ꯃꯤꯠ ꯌꯥꯝꯗꯦ ꯃꯤꯠ ꯑꯅꯤ ꯃꯤ ꯈꯛꯇꯅꯦ ꯀꯜꯂꯤꯔꯣꯪ ꯂꯩꯗꯁꯨ ꯂꯩ ꯁ꯭ꯀꯨꯜꯗꯁꯨ ꯂꯩ ꯅꯃꯥꯟꯅꯕ ꯂꯣꯏꯅꯃꯛ ꯁ ꯆꯠ ꯅꯨꯄꯤꯇ ꯉꯥꯛꯇ ꯑꯣꯏꯌꯦ ꯌꯥꯔꯦ ꯅꯪꯒꯤꯗꯣ ꯍꯦꯟ ꯁꯀꯨꯜ ꯆ ꯇꯧꯅꯤꯅꯦ ꯍꯦꯃꯟꯗ꯭ꯔꯣ ꯅꯪꯒꯤꯗꯣ ꯍꯦꯟꯗꯦ ꯍꯦꯟꯗꯦ ꯍꯦꯟꯃꯜꯂꯤꯀꯣ ꯇꯥꯕ꯭ꯔꯣ
ꯏꯌꯥ ꯂꯑꯣ ꯂꯥꯛꯑꯣ
ꯑ
ꯑꯗ ꯀꯩꯅꯣꯝꯃ ꯍꯥꯞꯄꯤꯒꯦ ꯄꯩꯁꯥ ꯐꯪꯒꯅꯤ ꯄ꯭ꯂꯦꯁ꯭ꯇꯣꯔ ꯆꯪꯉꯣ ꯆꯠꯂꯣꯏꯠ ꯀꯗꯥꯏꯗꯒꯤ
ꯍ ꯎꯝ ꯁꯤꯔꯣ ꯄꯩꯁꯥ ꯐꯪ ꯃꯤ ꯆꯪꯅ